ꯀꯔꯤꯔꯤꯕ꯭ꯔꯣ ꯇꯗꯥꯏ
ꯍꯣꯏ ꯇꯥꯏ
ꯅꯣꯏꯗꯤꯕ꯭ꯔꯥ
ꯀꯔꯤꯁꯨ ꯇꯥꯎꯗꯦ ꯁꯣꯏꯔ ꯏꯅꯦ
ꯑꯣ ꯃꯔꯛ ꯃꯔꯛꯇꯗꯤ ꯑꯗꯨꯝ ꯍꯥꯏꯃꯥꯏꯅ ꯁꯕ ꯃꯇꯝ ꯑꯃꯁꯁꯨ ꯂꯩꯔꯅꯤ ꯃꯤ ꯍꯥꯕꯤꯗꯤꯀ
ꯑ ꯁꯛꯁꯔꯔꯕ
ꯍꯣꯏ ꯆꯥꯕꯤꯔꯦ ꯉꯁꯤ ꯉꯁꯤꯒꯤꯗꯤ
ꯉꯁꯥꯏꯗꯤ ꯑꯩꯈꯣꯏꯅꯤ ꯋꯥꯔꯤꯔꯤ ꯁꯥꯕꯗꯣ ꯇꯥꯗꯦꯀꯣ
ꯍꯣꯏ
ꯍꯧꯖꯤꯛ ꯇꯥꯏꯀꯣ ꯀꯔꯤꯒꯤꯔꯕꯣ
ꯍ
ꯄ꯭ꯔꯤꯟꯁꯥꯡ ꯆꯕ꯭ꯔꯣ
ꯉꯁꯤꯁꯦ ꯑꯁ ꯏꯟꯁꯥꯡ ꯃꯊꯦꯜ ꯌꯥꯝꯃꯦ ꯉꯥꯁꯨ ꯆꯥꯏ ꯎꯝ ꯑꯗꯨꯒ ꯌꯦꯟꯁꯨ ꯆꯥꯏ ꯑꯗꯨꯒ ꯏꯔꯣꯟ ꯂꯐꯨꯊꯣꯔꯣꯛ ꯏꯔꯣꯟꯕꯖꯥ ꯑꯣ ꯀꯥꯡꯁꯣꯏꯅꯥ ꯁꯧꯒ꯭ꯔꯤꯗꯣ ꯗꯀꯥꯟ ꯁꯣꯏ ꯆꯔ
ꯑ ꯑꯩꯈꯣꯏ ꯉꯁꯤ ꯑꯩꯈꯣꯏ ꯂꯐꯨ ꯊꯔꯣꯒ ꯑꯥꯂꯨ ꯑꯜꯂꯨ ꯆꯥꯏꯌꯦ
ꯑꯣ ꯌꯥꯝ ꯍꯥꯎꯔꯝꯅꯤ ꯑꯗꯨꯗꯤ
ꯑꯁ ꯍꯥꯎꯇꯦ ꯃꯣꯔꯣ ꯍꯥꯞꯄꯒꯤꯀꯣ ꯃꯣꯔꯣꯛ ꯁꯥꯏꯌꯦ
ꯑꯣ
ꯂꯐꯨ ꯊꯔꯣ ꯁꯣꯡꯕꯗ ꯊꯣꯡꯕꯗ
ꯃꯣꯔꯣꯛ ꯃꯣꯔꯣꯛ ꯁꯥꯕꯗꯨꯁꯨ ꯌꯥꯝ ꯍꯥꯎ ꯅꯦ ꯃꯣꯔꯣꯛ
ꯑꯁ ꯑꯣꯏ ꯑꯩ ꯑꯁ ꯁꯥꯕ ꯄꯥꯝꯗꯝ ꯄꯒꯤꯔ ꯍꯡꯗꯦ ꯌꯥꯝ ꯍꯥꯎꯇꯦ
ꯑꯣ ꯑꯩꯗꯤ ꯌꯥꯝ ꯍꯥꯎꯅ ꯆꯥꯕꯤꯈ꯭ꯔꯦ ꯉꯁꯤ
ꯑꯣ ꯌꯥꯝ ꯅꯨꯡꯉꯥꯏꯔꯦꯅꯦ ꯑꯈꯣꯏꯁꯨ ꯆꯥꯛ ꯐꯥꯎꯕ ꯌꯥ ꯕꯖꯥꯠꯅꯤꯅꯦ
ꯍꯌꯦꯡꯗꯤ ꯆꯥꯛ ꯅꯣꯏꯗ ꯄꯨꯔ ꯆꯥꯁꯤꯔ
ꯍꯣꯏ ꯁꯥꯁꯦ
ꯎꯝ
ꯑꯝꯃꯥ ꯃꯨꯛꯀ ꯍꯌꯦꯡꯁꯨ ꯌꯥꯏꯑꯦ
ꯀꯩꯅꯣ ꯏꯔꯣꯟ ꯏꯔꯣꯟꯕ ꯍꯋꯥꯏ ꯃꯇꯠ ꯀ ꯂꯐꯨ ꯊꯔꯣꯒ ꯏꯔꯣꯟꯕꯗꯨ ꯑꯗꯨꯁꯨ ꯌꯥꯝ ꯍꯥꯎꯋꯦ ꯀꯣ ꯕꯨꯔꯥ ꯅꯣꯏ ꯕꯨꯔꯥ ꯊꯣꯡꯉꯨꯀꯣ ꯑꯩ ꯀꯩꯅꯣ ꯇꯧꯔꯛꯀꯦ ꯅꯪ ꯅꯣꯏ ꯕꯣꯔꯥ ꯍꯧꯑꯣꯕ ꯑꯩꯅ ꯀꯩꯅꯣ ꯂꯐꯨ ꯊꯔꯣ ꯏꯔꯣꯟꯕꯗꯣ ꯃꯇꯔ ꯏꯔꯣꯟꯕꯗꯣ ꯇꯧꯔꯛꯀꯦ
ꯑꯣ ꯍꯣꯏ ꯌꯥꯏꯌꯦ ꯑꯩꯗꯤ ꯎꯇꯤ ꯑꯃꯨꯛ ꯆꯥꯅꯤꯡꯕꯖꯥꯠꯅꯤꯍꯦ ꯎꯝ ꯎꯠꯇꯤꯁꯨ ꯆꯥꯅꯤꯡꯉꯦ ꯎꯝ ꯀꯩꯅꯣꯒ ꯀꯔꯤꯕ ꯎꯁꯣꯏꯒ ꯁꯣꯏꯒꯁꯨ ꯆꯥꯅꯤꯡꯉꯦ ꯎꯁ ꯑꯩ ꯎ ꯎ ꯀꯩꯅꯣ ꯂꯩꯇꯦ ꯎꯁꯣꯏꯗꯤ ꯂꯩꯇꯦ
ꯌꯨꯝꯗ ꯀꯩꯅꯣ ꯅꯣꯏ ꯋꯥ ꯄꯥꯟꯕꯤ ꯂꯩꯇ꯭ꯔꯅꯦ ꯑꯗꯨꯗ
ꯋꯥ ꯄꯥꯥꯟꯕꯤ ꯂꯩꯌꯦ ꯎꯁꯣ ꯎꯁꯣꯏ ꯊꯣꯛꯄ ꯍꯧꯒꯔ꯭ꯦ ꯑꯩ ꯉꯔꯥꯡ ꯈꯣꯏꯒꯤ ꯀꯩꯅꯣꯗ ꯂꯩꯀꯥꯏꯒꯤ ꯑꯄꯥꯎꯈꯣꯏꯗꯒꯣ ꯆꯠꯀꯦ ꯇꯧꯕꯗ ꯎꯝ ꯀꯩꯅꯣꯒꯤ ꯎꯋꯦ
ꯑꯣ
ꯑꯗꯨ ꯑꯩꯈꯣꯏ ꯂꯧꯕ ꯉꯝꯒꯗ꯭ꯔ ꯈꯪꯗꯦ ꯎꯌꯦ ꯑꯩ ꯈꯔ ꯁꯥꯡꯕꯁꯨ ꯎꯌꯦ ꯑꯗꯨꯒ ꯎꯝ ꯈꯔ ꯄꯤꯛꯄꯁꯨ ꯌꯥꯝ ꯎꯌꯦ ꯂꯧꯕ ꯉꯝꯔꯠ ꯗꯤ ꯂꯧꯔꯗꯤ ꯐꯒꯗꯧꯕ
ꯎꯝ
ꯌꯥꯝ ꯌꯥꯝꯅꯀꯣ ꯎꯝ ꯌꯥꯝ ꯁꯥꯡꯕꯗꯤ ꯑꯣꯏ ꯗꯔ꯭ꯤ ꯑꯗꯨ ꯎꯋꯦ ꯍꯥꯥ
ꯑꯣ ꯑꯣ ꯅꯪꯅ ꯃꯇꯝ ꯁꯪꯕ ꯃꯇꯝꯗ ꯍꯥꯏꯌꯣ ꯎꯁꯣꯏ ꯂꯧꯕ ꯆꯠꯁꯦ
ꯍꯣꯏ ꯆꯠꯁꯦ
ꯎꯝ
ꯑꯦ
ꯑꯩꯈꯣꯏꯁꯨ ꯌꯥꯝ ꯆꯥꯔꯗꯤ ꯀꯩꯅꯣ ꯊꯣꯛꯀꯅꯤꯍꯦ ꯑꯃꯨꯛꯀ ꯇꯥꯏꯐꯣꯏ
ꯍꯣꯏ ꯑꯁ ꯑꯗꯨꯃꯥꯏꯅꯗꯤ ꯍꯥꯏꯌꯦ ꯇꯕꯨ ꯁꯥꯁꯨ ꯁꯅꯤꯡꯕꯀꯣ ꯆꯥꯅꯤꯡꯕ ꯀꯧꯕꯅꯤꯅ ꯑꯩ ꯃꯤꯅ ꯍꯥꯏꯔꯁꯨ ꯇꯥꯅꯤꯡꯗꯦꯅꯦ
ꯃ ꯅꯍꯥꯟ ꯀ ꯃꯃꯤꯅ ꯎꯝ ꯀꯩꯅꯣ ꯊꯣꯡꯕꯤꯕꯗꯣ ꯎꯝ ꯌꯥꯝ ꯍꯥꯎꯅ ꯊꯣꯡꯉꯦ ꯑꯗꯣ ꯑꯁ ꯌꯥꯝ ꯍꯥꯎꯅ ꯌꯥꯝ ꯆꯥꯈ꯭ꯔꯦ
ꯑꯣ ꯃꯤꯅ ꯊꯣꯡꯂꯗꯤ ꯍꯥꯎꯒꯅꯤ ꯑꯩꯈꯣꯏꯅ ꯊꯣꯡꯂꯗꯤ ꯍꯥꯔ ꯀꯩꯅꯣ ꯈꯪꯗꯦ ꯃꯤꯒꯤ ꯏꯟꯁꯥꯡ ꯍꯥꯎꯋꯦ ꯍꯥꯏꯕꯗꯨꯔꯥ ꯈꯪꯗꯦ ꯃꯤꯒꯤ
ꯀꯩꯅꯣꯅꯦ ꯑꯩꯈꯣꯏꯅ ꯊꯣꯡꯗꯕꯒꯤꯀꯣ ꯃꯤꯅ ꯊꯣꯡꯕꯤꯕꯗꯣ ꯍꯦꯛ ꯂꯥꯛꯔꯒ ꯆꯥꯕꯒꯤ ꯑꯗꯨꯝ ꯍꯥꯎꯅꯦ
ꯎꯝ ꯑꯗꯨꯃꯥꯏꯅ ꯇꯧꯕꯒꯤꯦꯔꯥ ꯊꯥꯏꯅꯒꯤ ꯋꯥꯔꯤ ꯂꯩꯕꯗꯨ ꯃꯤꯒꯤ ꯏꯟꯖꯥꯡ ꯍꯥꯏꯔꯗꯤ ꯊꯥꯎꯋꯦ ꯍꯥꯏꯕꯗꯨꯣ
ꯍꯣꯏ ꯍꯣꯏ ꯂꯩꯌꯦ
ꯁꯧꯒ꯭ꯔꯤ ꯀꯉꯥꯎ ꯆ ꯍꯥꯎꯅꯦ ꯑꯁ ꯑꯩꯈꯣꯏ ꯇꯨꯝꯕ ꯌꯥꯗ꯭ꯔꯤ ꯑꯩꯈꯣꯏꯒꯤ ꯐꯃꯨꯡꯗꯣ ꯑꯉꯥꯡꯗ ꯆꯥꯛ ꯄꯤꯖꯕ ꯀꯔꯥ ꯏꯁꯤꯡ ꯇꯥꯈ꯭ꯔꯕ ꯍꯧ ꯍꯧꯖꯤꯛꯀꯤ ꯂꯣꯏꯅ ꯆꯣꯠꯈ꯭ꯔꯦ ꯍꯧꯖꯤ ꯀꯅꯥ ꯋꯥꯇꯔ ꯒ ꯊꯝꯔꯤ ꯑꯣ ꯍ ꯌꯦꯟ ꯇꯑꯌꯦ
ꯎꯝ
ꯇꯥꯔ ꯂꯩꯌꯦ ꯑꯗꯨꯗꯒꯤ ꯑꯉꯥꯡꯁꯨ ꯃꯄꯥꯟꯗ ꯑꯁ ꯃꯣꯏꯗꯤ ꯇꯤꯚꯤ ꯌꯦꯡꯦ ꯑꯩꯅ ꯀꯟꯅ ꯁꯣꯝꯅ ꯐꯃꯨꯡ ꯁꯦꯝꯂ ꯌꯥꯗꯕꯒꯤ
ꯕꯣꯁꯨ ꯉꯁꯤꯗꯤ ꯊꯦꯛꯑꯦ ꯉ ꯂꯥꯛꯀꯅꯤ ꯀꯣꯨꯡ ꯑꯅꯤꯗ
ꯄꯨꯡ ꯀꯩꯅꯣꯗꯨꯁꯨ ꯂꯩꯌꯦꯦ ꯍꯌꯦꯡ ꯑꯦꯂꯦꯚꯦꯟꯗ
ꯑꯣ ꯐꯪꯅꯦꯂꯒꯗ ꯂꯩꯦꯕ
ꯏꯂꯦꯚꯦꯟꯁꯨ ꯂꯩꯌꯦꯦ ꯍꯩꯌꯦꯦ ꯁꯂꯚꯦꯟ ꯍꯥꯏꯕ꯭ꯔꯥ ꯇꯦꯟ ꯊꯥꯔꯇꯤ ꯍꯥꯏꯕ꯭ꯔꯥ
ꯗꯤꯁꯪ
ꯑꯁ ꯑꯩꯗꯤ ꯈꯪꯗꯦ ꯑꯩꯗꯤ ꯣ ꯌꯦꯗꯦ ꯏꯟꯇ꯭ꯔꯦꯁꯥꯏꯇ
ꯃꯔꯨꯕꯤꯌꯥ ꯑꯃ ꯌꯦꯡꯕꯗꯤ ꯅꯨꯡꯉꯥꯏ ꯁꯤꯡꯒꯥꯜ ꯑꯩꯈꯣꯏ ꯈꯛꯇ ꯌꯦꯡꯗꯗꯤ ꯅꯨꯡꯉꯥꯏꯇꯦꯗ ꯎꯝ ꯃꯤ ꯈꯔ ꯌꯦꯡ ꯍꯣꯏ ꯇ ꯎ ꯎꯆꯦꯀꯣ
ꯄꯨꯂꯞ ꯌꯦꯡꯁꯦ ꯎꯕꯤ ꯑꯗꯨꯗꯤ
ꯍꯣꯏ ꯐ꯭ꯔꯤ ꯇꯧꯔꯒ ꯌꯦꯡꯁꯤꯔ
ꯍꯗꯦꯗꯥ ꯀꯃꯥꯏꯅ ꯇꯧꯁꯦꯔꯥ ꯀꯔꯤ ꯇꯥꯎꯁꯦꯔꯥ ꯗꯤ ꯑꯃ ꯍꯦꯛꯇ ꯑꯍꯥꯎꯕ ꯆꯥꯁꯦ
ꯎꯝ ꯎꯥ
ꯅꯠꯇ꯭ꯔꯗꯤ ꯑꯁ ꯌꯦꯡꯒꯅꯤ ꯍꯥꯏꯔꯗꯤ ꯑꯁ ꯑꯩꯈꯣꯏꯅꯦ ꯑꯉꯥꯡ ꯂꯩꯕꯅꯦꯅ ꯌꯦꯕꯒꯁꯨ ꯌꯥꯒꯗꯧꯕ ꯃꯥꯟꯗꯦꯅꯦ ꯌꯦꯡꯅꯤꯡꯕꯁꯨ
ꯍꯣꯏ ꯑꯉꯥꯡ ꯆꯦꯟꯕꯁꯤꯡꯗꯤꯀꯣ ꯈꯔ ꯀꯩꯅꯣ ꯃꯤꯅ ꯌꯦꯡꯕ ꯃꯇꯝꯗꯁꯨ ꯌꯦꯡꯕ ꯉꯝꯗꯦ
ꯎꯝ ꯑꯉꯥꯡꯅ ꯁꯦꯟꯕꯗ ꯃꯕꯨꯛ ꯇꯨꯝꯕ ꯃꯇꯝꯗ ꯑꯗꯨꯝ ꯇꯨꯝꯈ꯭ꯔꯅꯤ ꯐꯔ ꯐ ꯍꯥꯏꯗ
ꯍꯣꯏ ꯌꯥꯝ ꯐꯔꯛ ꯇꯥꯏ
ꯑꯉꯥꯡ ꯂꯩꯕꯁꯦ ꯃꯥꯂꯣꯝꯗꯗꯤ ꯐꯩꯌꯦ ꯑꯃꯔꯣꯝꯗꯁꯨ ꯅꯨꯡꯉꯥꯏ ꯠꯇꯦ ꯅꯨꯡꯉꯥꯏꯕ ꯑꯃ ꯈꯪꯗꯦꯗ ꯉꯥ ꯂꯩꯕꯁꯦ
ꯎꯝ ꯅꯣꯏ ꯅꯍꯥꯟ ꯀꯩꯅꯣ ꯀꯜ ꯀ ꯆꯠꯅꯤ ꯍꯔꯗꯨ ꯀꯔꯝꯕ ꯃꯇꯝꯗ ꯆꯠꯀꯦꯔꯣ ꯅꯦꯛꯁ ꯃꯟ ꯆꯠ ꯀꯔꯣ ꯏꯔꯥꯡ ꯎꯝ ꯅꯣꯡ
ꯊꯝꯈ꯭ꯔꯦ
ꯅꯣꯡ
ꯃꯊꯪ ꯆꯍꯤꯗꯒꯤ ꯆꯠꯈ꯭ꯔꯅꯤ
ꯑꯩꯗꯤ ꯅꯦꯛꯁ ꯃꯟ ꯅꯪ ꯆꯠꯀꯦꯔꯥ ꯍꯥꯏꯅ ꯇꯥꯕꯒꯨꯝ ꯇꯧꯕ ꯑꯗꯨꯒꯤ ꯅꯣꯡ ꯌꯥꯝ ꯇꯥꯔꯗꯤ ꯂꯝꯕꯤꯗꯣ ꯅꯨꯡꯉꯥꯏꯇꯕꯀꯣ
ꯑꯣ ꯅꯦꯛꯁ ꯃꯥꯟꯊ ꯆꯠꯂꯣꯏ ꯃꯊꯪ ꯆꯍꯤ ꯇꯠꯀꯅꯤ ꯑꯉꯥꯡꯁꯨ ꯄꯤꯛꯄꯒꯤꯀꯣ
ꯍꯣꯏ
ꯔꯥꯛ ꯇꯕ
ꯎꯝ
ꯅꯪ ꯆꯍꯤ ꯆꯂꯀꯅꯤ
ꯄꯨꯟꯁꯤ ꯍꯥꯏꯁꯦ
ꯑ
ꯑꯩꯈꯣꯏ ꯏꯁꯥ ꯐꯔꯤꯉꯩꯗꯀꯣ ꯅꯨꯡꯉꯥꯏ
ꯑ ꯍꯣꯏ ꯑꯩꯁꯨ ꯅꯨꯡꯉꯥꯏꯊꯣꯛꯒꯦ ꯍꯥꯏꯁꯨ ꯄꯩꯁꯥ ꯂꯩꯗ꯭ꯔꯗꯤ ꯎꯄꯥꯏ ꯂꯩꯇꯦꯅꯦ
ꯑꯁ ꯑꯗꯨꯗ ꯆꯠꯂꯗꯤ ꯅꯪꯒꯤ ꯄꯩꯁꯥ ꯌꯥꯝ ꯇꯥꯔꯗꯤ ꯅꯨꯡꯉꯥꯏꯒꯅꯤ ꯑꯩꯈꯣꯏꯗꯤ
ꯑꯥ
ꯄꯥꯏ ꯂꯩꯇꯅꯦ ꯅꯕꯥꯅꯤ ꯂꯝꯕꯤ ꯌꯥꯝꯗ
ꯑꯥꯏꯗꯒꯤꯅꯣ ꯀꯗꯥꯏꯗꯒꯤ ꯂꯥꯛꯄꯅꯤ ꯑꯩ ꯃꯊꯥ ꯁꯥꯔ ꯂꯩꯌꯦ ꯍꯧꯖꯤꯛ ꯌꯦꯗꯦꯗ ꯁꯥꯏ ꯀꯣꯡꯁꯤ ꯁꯥꯏ ꯁꯥꯏ
ꯈ꯭ꯔꯁꯥꯏ ꯅꯪ ꯀꯟꯅ ꯇꯥꯔꯦ ꯑꯗꯨꯕꯨ ꯁꯥꯏꯣ
ꯎꯝ ꯁꯥꯕꯁꯦ ꯍꯟꯊꯗꯦꯅꯦ ꯋꯤꯟꯗꯣꯁꯦ ꯑꯩꯈꯣꯏꯗꯤ ꯂꯣꯏꯅꯃꯛ ꯍꯥꯡꯒꯗ ꯂꯩꯅꯦ
ꯑꯣ ꯑꯩꯁꯨ ꯈꯣꯡꯀꯨꯠ ꯁꯥꯕꯒꯤ ꯏꯁꯤꯡ ꯆꯥꯝꯊꯣꯛꯑꯒ ꯐꯝꯃꯒ ꯂꯩꯅꯤ
ꯑꯣ ꯑꯩꯈꯣꯏ ꯑꯩꯁꯨ ꯍꯧꯖꯤꯛ ꯍꯧꯖꯤꯛ ꯑꯩ ꯕꯖꯥꯔ ꯆꯠꯄꯗ ꯍꯦꯛ ꯍꯜꯂꯛꯄꯗꯀꯣ ꯂꯣꯏ ꯁꯦꯝꯃ ꯍꯣꯡ ꯍ ꯑ ꯎꯝ ꯍꯗꯨ ꯃꯥꯏ ꯃꯤ ꯇꯌꯦ ꯅꯣꯏꯅꯤꯃꯛ ꯇꯧꯋꯦ ꯑꯗꯨꯕꯨ ꯑꯁ ꯁꯥꯕꯅ ꯉꯝꯗ‌ꯦꯍꯦ
ꯎꯝ ꯉꯁꯤ ꯁꯣꯄꯄꯤꯡ ꯆꯠꯄ꯭ꯔꯥ
ꯑꯥ ꯁꯣꯄꯤꯡ ꯆꯠꯇꯦ ꯀꯩꯊꯦꯜ ꯆꯠꯄꯅꯤ ꯀꯩꯊꯦꯜꯗ ꯃꯅꯥ ꯑꯃ ꯂꯩꯌꯦ ꯑ ꯈꯪꯗꯦ ꯃꯃꯤꯡ ꯈꯪꯗꯦ ꯑꯗꯨꯒ ꯑ ꯀꯔꯤꯔꯤꯕ ꯀꯔꯤ ꯂꯥꯗꯣ ꯀꯔꯤ ꯂꯥꯗꯣ ꯂꯋꯦ ꯍꯥꯥꯕꯔ ꯎ ꯍꯥꯏꯥꯏ ꯇꯅ ꯅꯨꯃꯤꯠ ꯑꯃ ꯅꯪꯅ ꯑꯩꯈꯣꯏꯗ ꯂꯥꯛꯄ ꯀꯥꯟꯗ ꯐ꯭ꯔꯥꯏ ꯇꯧꯕꯤꯕꯗꯣ ꯑꯗꯨꯒꯤ ꯃꯑꯣꯡꯗ ꯆꯥꯅꯤꯡꯕ ꯑꯩꯁꯦ
ꯑꯣ ꯑꯗꯣ ꯍꯥꯎꯕ꯭ꯔꯥ
ꯍꯥꯎꯋꯦ
ꯎꯝ ꯐꯔꯦ ꯀꯣ ꯅꯪ ꯀꯩꯅꯣ ꯑꯃꯗꯨꯗꯤ ꯇꯥꯎꯕ ꯀꯥꯎꯒꯅꯤꯍꯦ ꯉꯁꯥꯏ ꯑꯩꯈꯣꯏꯅꯤ ꯇꯧ ꯀꯩꯅꯣ ꯇꯧꯔꯒ ꯅꯪ ꯀꯥꯎꯕꯗꯣ
ꯑꯧ ꯑꯧ ꯑꯧ ꯍꯣꯏ ꯆꯨꯝꯃꯦꯀꯣ ꯍꯣꯏ ꯍꯣꯏ ꯍꯣꯏ ꯍꯣꯏ
ꯎꯝ